ꯍꯜꯂꯣ
ꯇꯕꯔꯣ ꯕꯤ
ꯇꯌꯦ
ꯑꯣ ꯂꯥꯎꯗ ꯁꯄꯤꯀꯔ ꯌꯥꯗ ꯃꯥꯜꯂꯦꯀꯣ ꯃꯣꯏꯁꯦ
ꯌꯥꯗꯝꯃꯦ
ꯑꯩ ꯑꯦꯄꯤꯁꯟ
ꯑꯩ ꯑꯩꯈꯣꯏꯅꯦ ꯍꯣꯏ ꯆꯠꯂꯨꯏꯕ ꯃꯥꯅ ꯆꯥꯛ ꯀꯧꯕꯩ ꯑꯃ ꯌꯦꯟ ꯀꯣꯏꯂꯔꯗ ꯑꯗꯨ ꯄꯤꯖꯔꯦ
ꯑꯃ ꯄꯤꯁꯨꯝꯒꯤꯗꯨꯔꯣ ꯅꯣꯏꯒꯤ
ꯑꯥ ꯆꯤꯡꯃꯩꯔꯣꯡꯗ ꯕꯤꯁꯥꯜ ꯂꯩꯕꯗꯣ ꯑꯗꯨꯒꯤ ꯑꯣꯄꯣꯖꯤꯠꯇ ꯑꯩꯁꯦ ꯀꯩꯅꯣꯝ ꯍꯥꯏꯒꯦ ꯇꯧꯔꯝꯃꯤꯅꯦ ꯍꯧꯖꯤꯛꯇ ꯌꯧꯗꯣ ꯅꯨꯡꯉꯥꯏꯌꯦ ꯆꯦꯠꯇꯅꯤ ꯕꯔꯗꯦꯗꯣ ꯇꯧꯕꯤꯒꯦ ꯇꯧꯅꯦꯕꯀꯣ ꯃꯥꯁꯦ
ꯎꯝ
ꯑꯗꯣ ꯃꯥ ꯐꯣꯔꯇꯤꯟꯗꯨꯗꯤ ꯇꯜꯂꯦ ꯍꯥꯏꯕ ꯗꯥꯏꯌꯦ ꯕꯠ
ꯑꯥ
ꯑꯗꯨꯗꯨꯒꯤ ꯃꯥꯅ ꯑꯇꯣꯞꯄ ꯗꯦꯠ ꯑꯝꯗ ꯑꯗꯨꯃꯥꯏꯅ ꯑꯩꯅ ꯍꯪꯕ ꯍꯥꯏꯕ ꯇꯥꯔꯦ ꯕꯥꯔꯊꯗꯦ ꯇꯧꯅꯤꯗꯦ ꯍꯥꯏꯗꯨꯁꯨ ꯁꯨꯃꯥꯏꯅ ꯄꯨꯟꯁꯦ ꯈꯣꯠ ꯔ ꯍꯥꯏꯈꯤꯝꯅꯦꯕ
ꯑꯥ
ꯑꯗꯣ ꯅꯣꯏ ꯌꯥꯒꯗ꯭ꯔꯣ ꯑꯩꯅꯅꯦ ꯍꯟꯗꯛꯇꯤ ꯁꯟꯗꯦ ꯇꯧꯍꯟꯒꯦ ꯇꯧꯕ ꯑꯗꯨꯏꯗꯤ ꯊꯦꯡꯅ ꯂꯩꯔꯁꯨ ꯌꯥꯔꯦꯅ
ꯍꯣꯏ ꯁꯟꯗꯦ ꯑꯣꯏꯔꯗꯤ ꯂꯣꯏ ꯌꯥꯗꯣꯏꯅꯤ ꯍꯧꯗꯤ ꯃꯥꯏ ꯗꯦꯠ ꯎꯝ ꯃꯥ ꯀꯌꯥꯗ ꯇꯧꯍꯟꯅꯤꯡꯉꯤꯅꯣ
ꯊꯟꯗꯦꯁ ꯁꯦ ꯍꯟꯗꯛ ꯑꯩꯅ ꯌꯦꯡꯕꯗ ꯗꯦꯠ ꯇꯨꯋꯦꯜꯞ ꯇꯥꯕꯅꯦꯕ ꯐꯣꯔꯇꯤꯟꯒꯤ ꯃꯇꯨꯡꯗꯗꯤ ꯑꯩꯗꯣ ꯑꯗꯨꯝ ꯆꯠꯈꯔꯅꯤꯗꯅ ꯑꯗꯨꯗꯨꯒꯤꯅꯦꯕ ꯑꯥ ꯗꯦꯠ ꯇꯨꯌꯦꯞ ꯇꯗꯤ ꯍꯣꯏ ꯍꯣꯏ ꯍꯣꯏ ꯑꯦꯗꯚꯥꯟꯁ ꯑꯣꯏꯅ ꯇꯧꯊꯣꯛꯑꯒ ꯑꯩꯗꯣ ꯁꯨꯝ ꯂꯣꯏꯁꯟꯒꯦ ꯇꯧꯕꯅꯦꯕ ꯌꯥꯝ ꯍꯦꯟꯅ ꯀꯩꯅꯣ ꯇꯧꯗꯕꯤꯗ
ꯎꯝ ꯌꯥꯏꯌꯦ ꯑꯗꯨꯁꯨ ꯗꯦꯠ ꯑꯗꯨꯗꯤ ꯅꯣꯏꯗ ꯇꯧꯗꯣꯏꯔꯣ ꯅꯪꯅ ꯍꯥꯟꯅ ꯍꯥꯏ
ꯍꯣꯏ ꯍꯣꯏ ꯑꯩꯈꯣꯏꯗ ꯇꯧꯁꯤꯔꯅ ꯇꯧꯕ
ꯅꯣꯏ ꯃꯥꯅ ꯌꯥꯔꯛ
ꯌꯥꯅꯤ ꯗꯨꯕꯨꯗꯤ ꯀꯔꯤꯝꯇꯗꯤ ꯍꯥꯏꯗꯦ ꯈꯣꯏ ꯃꯥꯅ
ꯑꯗꯨ ꯑꯣꯏꯔꯗꯤ ꯇꯧꯕꯁꯨ ꯌꯥꯔꯦ ꯁꯦꯅꯥꯗꯨꯗ ꯁꯪ ꯑꯥ ꯁꯪꯉꯥꯗꯤ ꯌꯥꯔꯦ
ꯎꯝ ꯑꯩ ꯁꯤꯟꯕ ꯍꯩꯇꯦꯕ ꯈꯝꯕ꯭ꯔꯥ
ꯎꯝ
ꯍꯣꯏ ꯁꯦꯡꯅ ꯍꯥꯏꯔꯀꯥꯟꯗ
ꯑꯗꯣ ꯑꯥ ꯑꯈꯣꯏꯅ ꯀꯩꯀꯩ ꯇꯧꯕꯤꯁꯦ ꯍꯥꯏꯅꯣ
ꯑꯗꯨꯝ ꯏꯟꯖꯥꯡꯖꯦ ꯑꯩꯖꯦ ꯑꯁꯦꯡꯀꯤꯗꯤ ꯃꯥꯅ ꯆꯤꯁꯀꯦ ꯌꯥꯝ ꯆꯥꯅꯤꯡꯉꯦ ꯍꯥꯏꯕꯅꯦꯕ
ꯑꯣ
ꯆꯤꯁ ꯀꯦ ꯁꯦꯝꯕꯒ ꯌꯥꯗ꯭ꯔꯦꯕꯀꯣ
ꯑꯗꯨꯗꯨꯒꯤ ꯍꯣꯏ ꯑꯗꯣ ꯑꯃꯨꯛꯇꯪꯒꯗꯤ ꯇ꯭ꯔꯥꯏ ꯇꯧꯅꯤꯕ ꯑꯩꯗꯣ ꯑꯍꯥꯟꯕ ꯑꯣꯏꯕꯩꯔꯥ ꯈꯪꯗꯦꯕ ꯑꯗꯣ ꯑꯃꯨꯛꯇꯪꯒ ꯌꯦꯡꯉꯒ ꯌꯥꯗ꯭ꯔꯗꯤ ꯗꯨꯝ ꯃꯣꯅꯤꯀꯥꯒꯤꯗꯩ ꯂꯩꯔꯦꯗꯅ ꯑꯗꯨꯃ ꯂꯩꯔꯦꯗꯅ ꯀꯦꯛꯀꯤ ꯀꯩꯔꯥꯗꯤ ꯑꯗꯨꯒ ꯑꯇꯩ ꯑꯇꯣꯞꯄ ꯃꯆꯥ ꯃꯆꯥ ꯌꯥꯎꯅꯤꯡ ꯇꯥꯔꯗꯤ ꯑꯆꯥꯄꯣꯠ ꯃꯆꯥ ꯃꯆꯥꯒꯨꯝꯕꯒ ꯌꯦꯟꯒꯨꯝꯕ ꯑꯃ ꯊꯣꯡꯉ ꯌꯥꯔꯦꯗꯅ
ꯅꯍꯥꯟ ꯌꯦꯟ ꯑꯃ ꯊꯣꯡꯉꯒꯦ ꯅꯍꯥꯟ ꯑꯩꯅ ꯁꯤꯡꯖꯨ ꯇꯧꯕꯗꯣ ꯑꯗꯨ ꯇꯧꯔꯁꯨ ꯌꯥꯔꯦ ꯅꯠꯇ꯭ꯔꯒꯁ ꯍꯣꯏ ꯃꯥ ꯆꯥꯅꯤ ꯆꯥꯔꯝꯒꯤꯔꯣꯏ ꯑꯗꯨ
ꯆꯥꯗ꯭ꯔꯤꯝꯅꯦ ꯃꯥ ꯁꯣꯏꯕꯨꯝ ꯄꯥꯝꯕꯅꯦ ꯑꯃꯥꯏꯅ ꯇꯧꯔꯁꯦ ꯇꯣꯏꯇꯤ
ꯑꯈꯣꯏ ꯆꯥ ꯌꯥꯝ ꯆꯥꯕ ꯅꯠꯇꯦꯕ
ꯍꯣꯏ ꯍꯣꯏ ꯍꯣꯏ
ꯌꯥꯝ ꯍꯦꯛꯇ ꯂꯥꯡꯖꯤꯜꯂꯨꯔꯒ ꯀꯩꯝ ꯀꯥꯟꯗꯦ ꯗꯨꯝ ꯍꯣꯏ ꯍꯣꯏ ꯉꯔꯥꯡꯒꯤꯗꯨꯁꯨ ꯗꯨꯝ ꯆꯞ ꯆꯥꯔꯤꯗꯨꯅꯤ
ꯑꯃ ꯍꯩꯒꯤ ꯇꯧꯕꯗꯨꯗꯤ ꯇꯧꯁ꯭ꯔꯥ ꯈꯪꯗꯦ ꯑꯃ ꯉꯔꯥꯡ ꯑꯩꯅ ꯍꯥꯏ ꯍꯣ ꯍꯣꯏ ꯍꯣꯏ ꯑꯗꯨꯗꯣ ꯑꯗꯨ ꯀꯃꯥꯏꯅ ꯁꯦꯝꯒꯦꯗꯤ ꯈꯪꯗꯦꯗꯣ
ꯑꯗꯨ ꯕꯅꯅꯥꯅꯦ ꯀꯩꯀꯥ ꯆꯪꯗꯣꯏꯅꯦ ꯑꯗꯨꯗꯨꯅ
ꯎꯝ ꯈꯣꯏ ꯁꯋ꯭ꯥꯏꯗ ꯎꯝ
ꯏꯁꯄ꯭ꯔꯥꯏꯠ ꯍꯥꯞꯄꯁꯨ ꯌꯥꯏ
ꯁꯄ꯭ꯔꯥꯏꯠ
ꯎꯝ
ꯍꯣꯏ ꯏꯁꯄ꯭ꯔꯥꯏꯠꯀ ꯇꯧꯔꯒ ꯁꯣꯖꯨꯗꯤ ꯐꯪꯗꯧ ꯃꯥꯟꯗꯦ ꯁꯣꯖꯨꯗꯣ ꯍꯥꯞꯅꯗꯥꯏꯅꯦ ꯑꯗꯨꯗꯣ
ꯎꯝ ꯍꯥꯞꯄ ꯌꯥꯎꯋꯦ ꯍꯥꯞꯇꯕ ꯌꯥꯎꯋꯦ
ꯑꯗꯨ ꯁꯣꯆꯨꯒ ꯇꯧꯔꯒ
ꯁꯣꯖꯨ ꯐꯪꯉꯤꯗꯨꯗꯤ
ꯐꯪꯕ꯭ꯔꯥ ꯅꯍꯥꯟ ꯑꯩ ꯏꯅꯥꯎꯄꯤꯅ ꯐꯪꯗꯦ ꯍꯥꯏꯔꯛꯏꯅꯦ ꯍꯥꯏ
ꯑꯣ ꯄꯣꯠ ꯄꯨꯔꯛꯇꯕꯩ ꯑꯣꯏꯔꯝꯕ ꯌꯥꯏꯌꯦ ꯐꯪꯗꯤ ꯐꯪꯕꯅꯦ
ꯑꯗꯨꯒꯤ ꯑꯗꯨꯃꯥꯏꯅ ꯈꯔ ꯇꯧꯒꯦ ꯇꯧꯅꯤ ꯑꯩꯗꯣ ꯗꯦꯠ ꯐꯣꯔꯇꯤꯟꯒꯤ ꯃꯇꯨꯡꯗꯗꯤ ꯄꯩꯁꯥꯥꯁꯨ ꯂꯣꯏꯁꯟ ꯂꯣꯏꯗꯧ ꯃꯥꯟꯖꯜꯂꯛꯑꯕ ꯑꯗꯨꯗꯨꯒꯤ
ꯍꯣꯏ ꯅꯪ ꯀꯨꯏꯁꯨ ꯀꯨꯏꯔꯦ ꯑ ꯁꯨ ꯇꯧꯔꯅꯤꯗꯅ
ꯎꯝ ꯆꯪꯕꯗ ꯑꯩ ꯍꯟꯗꯛꯇꯤ ꯐꯤꯔꯣꯟ ꯍꯥꯟꯅꯗꯤ ꯐꯤꯔꯣꯟ ꯍꯥꯟꯅ ꯑꯗꯨꯝ ꯄꯨꯁꯜꯂꯦꯕ ꯑꯩꯗꯣ ꯍꯟꯗꯛꯇꯤ ꯀꯩꯅꯣ ꯑꯣꯏꯅ ꯄꯨꯁꯜꯂꯒꯦ ꯇꯧ ꯆꯥꯅꯕ ꯑꯣꯏꯅ ꯄꯨꯁꯜꯂꯒꯦ ꯇꯧ ꯑꯆꯥꯄꯣꯠꯀꯤ ꯑꯣꯏꯅ ꯑꯥꯏꯇꯦꯝꯗꯣ ꯑꯃꯥꯏꯅ ꯏꯟꯖꯥꯡ ꯅꯥꯄꯤ ꯈꯔꯁꯨ ꯀꯪꯍꯜꯂꯒ ꯑꯩꯗꯣ ꯄꯨꯒꯦ ꯈꯟꯕꯅꯦ ꯑꯗꯨꯗꯨꯒꯤ ꯁꯤꯖꯦ ꯑꯅꯤꯔꯛ ꯇꯧꯗꯥꯏꯅꯦ ꯀꯣꯜꯁꯦ
ꯃꯔꯤꯔꯛ ꯇꯧꯔ ꯌꯥꯏ
ꯃꯔꯤꯔꯛ ꯑꯣ ꯑꯗꯨꯏꯗꯤ ꯃꯔꯤꯔꯛ ꯃꯔꯤꯔꯛ ꯇꯧꯔꯗꯤ ꯅꯪ ꯃꯤ ꯑꯇꯣꯞꯄꯗ ꯇꯧꯗ꯭ꯔꯁꯨ ꯌꯥꯔꯦꯅ
ꯍꯣꯏ ꯑꯩꯅꯦ ꯃꯤ ꯀꯌꯥꯅꯣ ꯈꯇꯪ ꯋꯥꯠꯂꯝꯅꯦꯕ ꯑꯗꯣ ꯑꯥ ꯑꯃꯗꯤ ꯖꯦꯔꯣ ꯆꯠꯈ꯭ꯔꯦꯕ
ꯑꯥ
ꯑꯩꯗꯤ ꯑꯝꯇ ꯆꯪ ꯀꯩꯅꯣ ꯇꯧꯗ꯭ꯔꯤꯕ ꯁꯤꯒꯤꯁꯦ
ꯎꯝ ꯃꯌꯤꯌꯛ ꯇꯧꯔꯁꯦ ꯑꯗꯨꯒ ꯌꯥꯔꯦ
ꯍꯣꯏ ꯑꯗꯨ ꯌꯦꯡꯉ
ꯎꯝ ꯑꯩ ꯅꯍꯥꯟ ꯈꯣꯏꯆꯦꯒ ꯇꯧꯒꯤꯕ ꯃꯥ ꯑꯅꯤꯔꯛ ꯇꯧꯋꯦꯕ
ꯑꯥ ꯃꯥꯗꯤ ꯆꯪꯕ꯭ꯔꯣ
ꯃꯥꯏꯗꯤ ꯆꯪꯉꯦ ꯀꯩꯅꯣ ꯄꯩꯁꯥꯌꯥ ꯌꯥꯝ ꯐꯪꯉꯦ ꯃꯥꯏꯗꯣ ꯐꯖꯅ ꯇꯧꯕꯩꯔ ꯈꯪꯗꯦ
ꯑꯣꯏꯔꯝꯅꯤ
ꯃꯤꯗꯤ ꯀꯩꯅꯣꯗ ꯐꯖꯅ ꯇꯥꯗꯗ꯭ꯔꯗꯤ ꯌꯥꯗꯦꯌꯦ ꯃꯣꯏꯁꯤꯗꯣ
ꯃꯥꯅꯦ ꯃꯈꯣꯟ ꯁꯦꯡꯕ ꯆꯪꯉꯦ ꯌꯥꯝ__
ꯎꯝ
ꯑꯗꯨꯒ ꯅꯪꯒꯤ ꯇꯨꯅꯥꯕꯣꯜꯗꯣ
ꯎꯝ
ꯀꯃꯥꯏ ꯁꯦꯝꯒꯦ ꯑꯗꯨꯗꯣ
ꯇꯨꯅꯥ ꯗꯨꯔꯣ
ꯍꯣꯏ
ꯑꯗꯨꯗꯣ ꯌꯥꯝ ꯆꯝꯅ ꯁꯦꯝꯕꯅꯦ ꯃ ꯉꯥ ꯀꯧꯇꯥꯗ ꯇꯨꯅꯥꯗꯣ ꯈꯪꯕꯔꯥ
ꯑꯥ
ꯑꯗꯨꯒꯤꯗꯣ ꯂꯩꯔꯦꯗꯅ ꯑꯗꯨꯗꯨꯒ ꯍꯥꯏꯐꯦꯠ ꯏꯁꯤꯡꯗꯩ ꯂꯧꯊꯣꯛꯑꯒ ꯍꯥꯏꯐꯦꯠ ꯀꯪꯍꯜꯂꯒ ꯃꯥꯏ ꯃꯆꯨꯝꯗꯣ ꯆꯠꯍꯟꯒ꯭ꯔꯒꯅꯦ ꯑꯗꯨꯝ ꯑꯩꯈꯣꯏꯅ ꯊꯥꯎ ꯉꯧꯕꯗꯣ ꯇꯤꯜꯂꯧ ꯀꯩꯀꯥ ꯉꯧꯕꯗꯣ ꯑꯃꯥꯏꯅ ꯉꯧꯔꯒ ꯑꯗꯨꯝ ꯇꯨꯅꯥꯗꯨꯁꯨ ꯇꯣꯏꯍꯜꯂꯦꯗꯅ ꯈꯨꯠꯅ ꯃꯦꯠꯈꯥꯏꯔꯁꯨ ꯌꯥꯏ ꯑꯍꯥꯟꯕꯗ ꯃꯆꯦꯠ ꯃꯆꯦꯠ ꯑꯗꯨꯗꯨꯒ ꯑꯗꯨꯝ ꯉꯧꯗꯣꯏꯕ ꯑꯗꯨꯝ ꯅꯪꯅ ꯃꯁꯥꯂꯥ ꯊꯥꯛꯅꯤꯡꯉꯁꯨ ꯊꯥꯛꯄ ꯌꯥꯏꯌꯦ ꯅꯪꯅ ꯁꯣꯏꯁ ꯁꯣꯁꯊ ꯎꯪ ꯊꯥꯛꯅꯤꯡꯉꯥꯁꯨ ꯊꯥꯛꯄꯌꯥꯏ ꯑꯗꯨꯝ ꯊꯥꯛꯅꯤꯡꯕ ꯃꯌꯥꯝ ꯊꯥꯛꯑ ꯑꯗꯨꯃꯥꯏꯅ ꯑꯗꯨꯝ ꯉꯧꯔꯅꯤ ꯑꯗꯨꯒ ꯑꯗꯨꯝ ꯂꯣꯏꯔꯦ ꯑꯗꯨꯒ__ ꯆꯥꯥꯛꯇꯣ
ꯑꯥ
ꯑꯁꯦꯡꯀꯤꯗꯤ ꯄꯦꯠꯄꯅꯦꯕ ꯑꯄꯦꯠꯄꯗ ꯑꯣꯏꯅ ꯇꯧꯕꯅꯦꯕ ꯄꯦꯠꯄꯗꯨꯅ ꯈꯔ ꯏꯁꯇꯤꯛꯀꯤ ꯑꯣꯏꯗꯅ
ꯍꯣꯏ
ꯏꯁꯇꯤꯛꯀꯤ ꯑꯣꯏꯗ꯭ꯔꯗꯤ ꯂꯣꯏ ꯀꯥꯏꯌꯦꯕ ꯕꯣꯜꯗꯣ ꯑꯩ ꯉꯔꯥꯡ ꯁꯦꯝꯕꯗꯣ ꯆꯥꯛꯇꯣ ꯀꯟꯕꯒꯤ ꯂꯣꯏ ꯀꯥꯏꯊꯣꯛꯈꯤꯕ
ꯑꯗꯨ ꯁꯦꯝ ꯁꯦꯝꯃꯒ ꯌꯦꯡꯒꯦ ꯇꯧꯅꯦ ꯑꯗꯨꯒꯤꯗꯣ
ꯎꯝ ꯑꯗꯨꯃꯥꯏꯅ ꯑꯗꯨꯁꯨꯨꯝ ꯍꯥꯎꯗꯤ ꯍꯥꯎꯕꯅꯤ ꯑꯗꯨꯗꯣ ꯉꯔꯥꯡꯒꯤꯗꯨꯗꯤ ꯀꯌꯥ ꯀꯩꯅꯣꯒ ꯇꯧꯗꯦ
ꯍꯥꯎꯋꯦ ꯉꯔꯥꯡꯒꯤꯗꯨꯁꯨ ꯑꯗꯣ ꯕꯣꯜꯒ ꯇꯥꯔꯗꯤ ꯍꯦꯟꯅ ꯃꯑꯣꯡ ꯇꯥꯗꯣꯏꯅꯦꯕ ꯑꯗꯨ ꯀꯩꯅꯣꯁꯨ ꯍꯥꯞꯄꯗꯤ ꯍꯥꯎꯅꯤ
ꯄꯦ
ꯁꯤ ꯋꯤꯠ ꯅꯞꯄꯗꯤ ꯍꯥꯎꯅꯤ
ꯍꯣꯏ ꯁꯤ ꯋꯤꯠ ꯐꯪꯉꯦ ꯁꯥꯏꯗꯕꯨꯗꯤ ꯑꯗꯣ
ꯎꯝ
ꯃꯣꯏꯗꯣ ꯀꯔꯝꯕꯅ ꯐꯒꯦꯗꯣ ꯈꯪꯗꯕ ꯑꯗꯣ ꯃꯥꯏ ꯕꯥꯔꯗꯦꯒꯤꯗꯣ ꯑꯩꯈꯣꯏꯅ ꯇꯟꯗꯔꯗꯤ ꯀꯤꯝꯕꯥꯞ ꯁꯦꯝꯕ ꯌꯥꯏꯌꯦꯉꯣ ꯑꯗꯣ ꯔꯣꯜ ꯇꯧꯅꯕꯗꯣ ꯂꯩꯇꯕ ꯑꯩꯗꯣ
ꯑꯩꯁꯨ ꯔꯣꯂꯔꯕꯨꯗꯤ ꯂꯩꯇꯤꯌꯦ ꯑꯗꯨ ꯑꯗꯨꯝ ꯈꯨꯠꯅꯕꯨꯗꯤ ꯌꯥꯕꯅꯤꯗ ꯌꯥꯕꯗꯤ ꯁꯦꯟꯅꯥꯗ ꯂꯩꯔꯝꯕꯁꯨ ꯌꯥꯏ
ꯑꯣ ꯃꯥꯏ ꯈꯔ ꯁꯦꯝꯒꯟꯕꯅꯦ ꯃꯥꯏꯗꯨꯗ
ꯎꯝ ꯃ ꯅꯍꯥꯟ ꯆꯤꯁ ꯀꯦꯛꯁꯨ ꯁꯦꯝꯃꯦ
ꯎꯝ ꯃꯥ ꯊꯥꯔꯛꯇꯥꯏꯅꯦ
ꯑꯥ ꯎꯝ
ꯐꯔꯞ
ꯑꯗꯨ ꯅꯨꯃꯤꯠꯇꯣ ꯃ ꯑꯗꯨ ꯁꯦꯝꯕ ꯅꯨꯃꯤꯠꯇꯔꯥ ꯍꯌꯦꯡꯒꯨꯝꯕ ꯑꯣꯏꯗꯣꯏꯔꯥ ꯃꯥꯗꯣ ꯑꯩꯈꯣꯏꯔꯣꯝꯗ ꯂꯥꯛꯑꯦꯕ
ꯑꯥ
ꯑꯗꯨꯗ ꯃꯥ ꯀꯧꯇꯥ ꯃꯆꯥ ꯑꯃ ꯄꯨꯔꯛꯑꯦ
ꯎꯝ
ꯑꯗꯨꯗ ꯕꯥꯏꯠ ꯑꯃ ꯄꯤꯖꯔꯛꯑꯦꯕ ꯑꯗꯨꯝ ꯍꯥꯎꯕꯅꯦ ꯃꯥꯥꯏꯗꯣ ꯑꯗꯨ ꯄ꯭ꯔꯣꯐꯦꯁꯅꯦꯜꯒꯤ ꯇꯥꯏꯞꯇꯕꯨꯗꯤ ꯊꯣꯛꯇ꯭ꯔꯤꯕ ꯑꯗꯨꯝ ꯍꯣꯝꯒꯤꯗꯣ ꯑꯗꯨ ꯑꯣꯏꯌꯦꯕ
ꯑꯩꯗꯣ ꯍꯥꯎꯗꯧ ꯃꯥꯥꯟꯗꯦꯗꯨꯅ ꯗꯥꯏꯔꯦꯛ ꯃꯣꯅꯤꯀꯥꯒꯤꯗ ꯑꯣꯏꯅ ꯇꯧꯖꯤꯔ ꯈꯜꯂꯝꯃꯤꯅꯦ
ꯑꯗꯨꯁꯨ ꯌꯥꯏꯌꯦ ꯑꯗꯨ ꯑꯗꯨꯅ ꯑꯩꯈꯣꯏ ꯇꯧꯔꯁꯨꯀꯣ ꯄꯩꯁꯥꯗꯣ ꯈꯥꯏꯖꯟꯅꯔ ꯇꯧꯔꯁꯦꯕ ꯃꯊꯟꯇꯁꯨ ꯉꯝꯃꯔꯣꯏ ꯅꯪꯗꯣ ꯍꯥꯏꯗꯤ ꯌꯥꯝꯃꯦꯕ
ꯀꯩꯝꯇꯕꯨꯗꯤ ꯀꯩꯝ ꯀꯥꯏꯗꯕ ꯑꯩꯗꯣ
ꯍꯣꯏ ꯑꯗꯨ ꯑꯣꯏꯔꯁꯨ ꯇꯧꯃꯤꯟꯅꯔꯁꯦ
ꯃꯥꯏꯗ ꯑꯃ ꯕꯟ ꯑꯃ ꯃꯅꯨꯡꯗ ꯀ꯭ꯔꯤꯝ ꯍꯥꯞꯄꯗꯣ ꯑꯩꯁꯨ ꯃꯃꯤꯡ ꯈꯪꯗꯦꯕ
ꯀꯔꯝꯕ ꯕꯟꯅꯣ
ꯑꯃ ꯀꯤꯡꯕꯣꯟꯒꯤ ꯇꯥꯏꯞ ꯇꯧꯕꯗ ꯑꯃ ꯃꯅꯨꯡꯗ ꯀ꯭ꯔꯤꯝ ꯑꯗꯨꯁꯨ ꯍꯥꯎ ꯑꯦ ꯃꯥꯏꯗ ꯑꯗꯨꯁꯨ ꯈꯔ ꯍꯥꯞꯄꯒ ꯗꯦꯀꯣꯔꯦꯁꯟꯒꯤ ꯑꯣꯏꯅ ꯑꯗꯨ ꯍꯥꯞ ꯌꯥꯏꯗꯅ ꯑꯩꯈꯣꯏꯅ ꯑꯗꯨꯝ ꯑꯣꯏꯔꯦ ꯇꯧꯁꯟꯌꯥꯏꯗꯅ ꯑꯗꯨꯒ ꯑꯩꯗꯣ ꯀꯤꯝꯄꯥꯛꯁꯨ ꯁꯦꯝꯖꯤꯔ ꯀꯥꯏꯅ ꯈꯜꯂꯝꯕꯅꯦꯕ
ꯀꯤꯝꯕꯥꯞ ꯁꯦꯝꯃꯁꯨ ꯌꯥꯏ ꯑꯗꯨ ꯑꯣꯏꯔꯗꯤ ꯎꯝ
ꯌꯦꯟꯗꯣ ꯌꯥꯝ ꯑꯣꯏꯅ ꯏꯁꯅꯦꯛ ꯆꯥꯛ ꯗꯥꯏꯔꯦꯛ ꯆꯥꯕꯩ ꯃꯑꯣꯡ ꯅꯠꯇꯕ ꯑꯗꯨꯃꯥꯏꯅ ꯇꯧꯔꯒ ꯀꯦꯛꯅꯦ ꯃꯆꯥ ꯃꯆꯥꯅꯦ ꯌꯦꯟ ꯈꯔ ꯉꯧꯕꯒ ꯇꯧꯔ ꯆꯥꯕꯗꯣ ꯉꯔꯥꯡꯒꯤ ꯇꯥꯏꯞꯇ
ꯎꯝ
ꯑꯗꯨ ꯃꯥꯏꯅ
ꯍꯣꯏ ꯆꯥꯛ ꯗꯥꯏꯔꯦꯛ ꯅꯠꯇ꯭ꯔꯗꯤ ꯀꯤꯝꯕꯥꯞꯇꯣ ꯌꯥꯏꯑꯦ ꯆꯥꯛ ꯆꯥꯛ ꯑꯣꯏꯔꯗꯤ ꯑꯃꯨꯛ ꯆꯥꯟꯅꯔ ꯑꯣꯏꯔ
ꯎꯝ ꯑꯗꯨꯗꯨꯅ ꯑꯗꯨꯃꯥꯏꯅ ꯇꯧꯁꯤ ꯇꯧꯁꯤꯔꯥꯅ ꯈꯜꯂꯤꯅꯤ ꯑꯗꯒꯤ ꯍꯩꯒꯤ ꯀꯩꯅꯣꯗꯨꯁꯨ ꯌꯥꯎ ꯑꯣꯏꯗ
ꯎꯝ ꯑꯩꯗꯨꯁꯨ ꯌꯥꯔꯦ
ꯑꯣꯟꯂꯥꯏ
ꯑꯗꯨ ꯑꯗꯨꯗꯨꯗꯤ ꯌꯥꯝ ꯀꯩꯅꯣ ꯄꯥꯝꯃꯦ ꯋꯥꯆꯦꯗꯣ
ꯎꯝ ꯑꯩ ꯆꯥꯅꯤꯡꯉꯕꯗꯨꯗꯨ ꯉꯔꯥꯡ ꯑꯁ ꯊꯛꯅꯤꯡꯉꯛꯄꯁꯦ
ꯑꯩꯁꯨꯅꯦ ꯐ꯭ꯔꯨꯠ ꯁꯦꯂꯥꯠ ꯐ꯭ꯔꯨꯠ ꯁꯦꯂꯥꯠꯁꯨ ꯌꯥꯝ ꯆꯥꯅꯤꯡꯉꯤ
ꯎꯝ
ꯑꯗꯨ ꯑꯗꯨ ꯁꯦꯝꯃꯗꯤ ꯌꯥꯔꯦ ꯁꯥ ꯁꯦꯝꯗ꯭ꯔꯁꯨ
ꯅꯍꯥꯟ ꯕꯖꯥꯔ ꯗꯤꯞꯇꯤ ꯊꯦꯡꯅꯩꯌꯦ ꯈꯪꯕꯔ ꯀꯔꯤ ꯍꯥꯏꯗꯣꯏꯅꯣ ꯈꯪꯗ꯭ꯔꯦ ꯉꯝꯃꯥꯔꯣꯏ ꯍꯨꯖꯤꯛ ꯎꯅꯗꯕ ꯀꯨꯏꯕꯩ
ꯑꯩꯁꯨ ꯎꯅꯗꯕ ꯀꯨꯏꯔꯦ ꯃꯣꯏꯗ
ꯃꯥꯁꯦ ꯗꯤ ꯑꯦꯝ ꯌꯨꯗ ꯇꯝꯗꯦꯀꯣ ꯃꯈꯥ
ꯇꯝꯗꯦ
ꯑꯦꯝ ꯌꯨꯗ ꯇꯝꯕ ꯃꯥꯜꯂꯦ
ꯑꯦꯝ ꯌꯨꯗ ꯃꯥꯁꯇꯔ ꯂꯣꯏꯔꯦꯗꯅ
ꯑꯥ
ꯑꯗꯨꯒ ꯑꯗꯨ ꯃꯥ ꯑꯗꯨꯝ ꯂꯩꯔꯤꯕꯅꯤ ꯄꯤ ꯑꯩꯆ ꯗꯤ ꯇꯧꯗꯕ ꯃꯥꯜꯂꯦ
ꯎꯝ
ꯎ
ꯇꯧꯗꯣꯏꯁꯦ
ꯇꯦꯟꯅꯦ ꯇꯦꯟꯟꯟ
ꯇꯦꯟ ꯐꯥꯔꯦ
ꯃꯊꯟꯇ ꯀꯛꯄꯅꯤ
ꯃꯊꯟꯇ
ꯏꯂꯚꯦꯟ ꯑꯗꯨꯋꯥꯏꯗꯔ ꯀꯛꯊꯠꯂꯛꯇꯧ ꯃꯥꯜꯦ
ꯎꯝ ꯇꯤꯝ ꯌꯥꯎꯗꯤ ꯀꯥꯏꯗꯧ ꯑꯣꯏ
ꯃꯨꯝꯕꯥꯏꯗ ꯂꯩꯕꯅꯦ ꯎꯝ ꯀꯩꯗꯧ ꯂꯩꯅꯣꯗꯤ ꯈꯪꯗꯦ ꯑꯩꯁꯨ
ꯃꯣꯏ ꯎꯗꯕꯥꯁꯨ ꯀꯨꯏꯅ ꯑꯩꯗꯤ ꯃꯥ
ꯀꯨꯏꯔꯝꯃꯤ ꯃꯥ ꯆꯪꯕꯗꯣ
ꯃꯥꯁꯦ ꯍꯤꯁꯇ꯭ꯔꯤꯗ ꯇꯩꯔꯤ ꯅꯠꯇ꯭ꯔꯣ ꯅꯣꯏ ꯑꯗꯨꯝ ꯄꯨꯂꯞ
ꯎꯝ ꯑꯦꯝ ꯃꯥꯁꯇꯔꯁꯨ ꯇꯧ ꯇꯧꯃꯤꯟꯅꯩꯗꯅ ꯑꯩꯒ
ꯎꯝ
ꯑꯗꯨꯗꯒꯤ ꯑꯗꯨꯝ ꯂꯣꯏꯔ ꯑꯦꯛꯖꯥꯝ ꯂꯣꯏꯔ ꯍꯥꯏꯗꯣꯛꯑ ꯑꯗꯨꯝ ꯆꯪꯈ꯭ꯔꯦ ꯃꯥꯗꯣ
ꯎꯝ
ꯊꯕꯛ ꯇꯧꯋꯧ ꯃꯣꯏ ꯀꯩꯅꯣꯗꯤ ꯂꯩ ꯍꯥꯏꯕꯅꯦꯕ ꯃꯣꯏꯗꯨꯗ ꯑꯗꯨꯒ ꯂꯩꯕ ꯃꯥꯜꯂꯦ ꯃꯥꯗꯣ
ꯎꯝ ꯃꯨꯝꯕꯥꯏꯥ ꯕꯦꯡꯒ꯭ꯂꯣꯔ ꯃꯨꯝꯕꯥꯏ ꯇꯥꯡꯉꯦ ꯗꯤꯟ ꯇꯥꯡꯉꯦ ꯍꯥꯏꯖꯤ ꯃꯨꯝꯕꯥꯏꯅ ꯇꯥꯡꯉꯝꯗꯧ ꯃꯥ
ꯇꯥꯡ ꯃꯅꯝ
ꯑꯩ ꯑꯈꯣꯏꯅ ꯂꯩꯗꯨꯅ ꯃꯌꯥꯝ ꯊꯤ ꯍꯣꯡꯉꯦꯕ꯫
ꯑꯥ꯫
ꯐ꯭ꯂꯦꯠꯀ ꯑꯈꯣꯏꯅ ꯔꯦꯟꯇꯒ ꯂꯩꯔꯤꯗꯣ꯫ ꯄꯩꯁꯥ ꯊꯤꯅ ꯍꫭꯡꯉꯦ ꯗꯤꯟ ꯗꯕꯗꯤ ꯆꯕꯥꯛ ꯆꯕꯥꯛꯀ ꯑꯣꯏ꯫
ꯅꯣꯏ ꯀꯌꯥꯃꯨꯛ ꯊꯤꯒꯦ ꯔꯦꯟꯇꯣ꯫
ꯑꯩ ꯊꯥꯏꯅ ꯊꯤꯔꯝꯕꯗꯣ ꯀꯥ ꯑꯍꯨꯝꯒꯤ ꯑꯃꯃꯝꯗ ꯅꯤꯄꯥꯟ ꯅꯤꯄꯥꯥꯟꯅꯦ꯫
ꯎꯝ
ꯑꯗꯨꯒ ꯑ ꯃꯣꯏ ꯑꯥ ꯗꯦꯜꯂꯤꯗꯗꯤ ꯃꯥꯟꯅꯩ ꯍꯥꯏꯇꯥꯔꯁꯨ ꯑꯈꯣꯏꯗꯤ ꯒꯤꯖꯔ ꯍꯥꯞꯄꯦ ꯑꯥꯔꯣ ꯍꯥꯞꯄꯦ ꯁꯣꯐꯥ ꯊꯝꯃꯤ꯫ ꯐꯃꯨꯡ ꯊꯝꯅꯤ ꯎꯄꯨꯁꯨ ꯂꯣꯏ ꯄꯤꯕꯤ ꯂꯣꯏꯅꯃꯛ ꯀꯩꯅꯣ ꯇꯧꯕꯤꯔ ꯊꯝꯃꯕꯅꯦꯕ꯫
ꯍꯣ ꯍꯣ ꯍꯣꯏ ꯃꯩꯗꯩ ꯑꯦꯁꯤꯁꯨ ꯍꯥꯞꯄ ꯊꯝꯃꯤꯅꯦꯕ ꯑꯈꯣꯏ ꯀꯩꯝꯇ ꯄꯤꯕ ꯅꯠꯇꯦꯕ ꯑꯍꯦꯟ